ꯇꯥꯕ꯭ꯔꯣ ꯎ
ꯇꯥꯏꯌꯦ
ꯑ ꯌꯥ ꯌꯥꯔꯦ ꯑꯃꯨꯛ ꯌꯥꯔꯦ ꯑꯩꯒꯤ ꯐꯣꯟꯠꯁꯤ ꯕꯦꯔꯥ ꯂꯩꯕꯅꯦꯕ ꯑꯗꯨꯗꯒꯤꯅꯦ ꯐꯖꯅ ꯑꯩꯅ ꯁꯤꯟꯅꯗ꯭ꯔꯦꯗꯤ ꯐꯝꯅꯕꯁꯤꯡꯗꯣ ꯍꯧꯗꯤ ꯈꯜꯂꯝꯒꯅꯤ ꯃꯥ ꯃꯣꯏꯗꯣ ꯀꯔꯤꯒꯤꯔ ꯑꯃꯨꯛ ꯆꯠꯂꯦ ꯑꯃꯨꯛ ꯆꯠꯂꯦ ꯇꯧꯔꯝꯒꯅꯤ
ꯑꯩꯗꯣ ꯐꯝꯃꯒ ꯑꯃꯨꯛ ꯆꯠ ꯍꯣꯏ ꯈꯔ ꯂꯩꯔ ꯃꯣꯏꯒꯤ ꯃꯣꯏꯒ ꯑꯃꯨꯛ ꯋꯥꯔꯤ ꯁꯥꯅꯒꯦ ꯅꯪ ꯅꯪꯒ ꯍꯥꯟꯅ ꯁꯥꯟꯅꯒꯦ ꯑꯁ ꯇꯟꯈ꯭ꯔꯦꯗ ꯅꯨꯡꯁꯥꯁꯦ ꯁꯥꯕꯗꯣ ꯁꯥꯕ꯭ꯔꯥ ꯅꯣꯏꯁꯨ ꯑꯃ ꯃꯊꯛ ꯂꯩꯀꯥꯏꯁꯨ
ꯎꯝ ꯑꯗꯨꯁꯨ ꯈꯔ ꯐꯩꯌꯦ ꯃꯈꯥꯒ ꯍꯥꯏꯔꯗꯤ
ꯃꯈꯥꯒ ꯍꯥꯏꯗꯤ ꯃꯊꯛꯅ ꯍꯦꯟꯅ ꯐꯖꯕ꯭ꯔꯥ
ꯐꯖꯅ ꯂꯩꯕ ꯅꯨꯡꯉꯥꯏ ꯍꯥꯏꯕ ꯁꯥꯕꯗꯣ ꯒꯥꯔꯤ ꯂꯥꯛꯑꯦ ꯍꯥꯏꯕ ꯭ꯔꯥ
ꯍꯣ ꯍꯣ ꯍꯣꯏ ꯅꯠꯇꯦ ꯍꯥꯡꯒꯗꯕ꯭ꯔꯣ ꯍꯜꯂꯣ ꯍꯥꯡꯉꯒꯦ ꯑꯩ ꯍꯏ ꯂꯧꯊꯣꯛꯄ ꯍꯩꯇꯦ
ꯍꯥꯥ
ꯍꯧꯖꯤꯛ ꯂꯥꯛꯑꯦ ꯍꯥꯏꯕ꯭ꯔꯣ
ꯍꯩꯕ ꯑꯣ
ꯅꯪꯒꯤ ꯋꯥꯔꯤꯗꯣ ꯑꯩ ꯚꯕ ꯇꯥꯗ꯭ꯔꯦꯅꯦ ꯍꯧꯖꯤꯛ ꯍꯧꯖꯤꯛꯁꯦ
ꯑ ꯑꯣ ꯉꯡꯉꫭ ꯉꯉꯣ ꯑꯪ ꯀꯔꯤ
ꯑꯣ
ꯊꯕꯛ ꯊꯕꯛ ꯌꯥꯝ ꯆꯤꯟꯕ꯭ꯔꯣ ꯂꯣꯏꯌꯥꯂꯣ
ꯄꯤꯟꯗꯤꯅꯤ
ꯅꯠꯇ ꯅꯉꫭꯟꯗ ꯅꯠꯇ
ꯑꯩꯉꯣꯟꯗ ꯅꯠꯇꯦ ꯑꯩ ꯑꯩꯉꯣꯟꯗ ꯉꯥꯎ
ꯅꯪꯉꯣꯟꯗꯅꯦ ꯅꯪꯉꯣꯟꯗ
ꯃꯤ ꯌꯥꯝ ꯂꯥꯛꯄ꯭ꯔꯅꯦ
ꯃꯤ ꯑꯁ ꯅꯠꯇꯦ ꯁꯟꯗꯦ ꯁ꯭ꯀꯨꯜꯒꯤ ꯃꯈꯥ ꯂꯩꯀꯥꯏꯒꯤ ꯂꯩꯁꯥꯕꯤꯁꯤꯡ ꯂꯥꯛꯄ ꯑꯗꯨꯒꯤ
ꯎꯝ ꯑꯗꯨꯝ ꯉꯥꯡꯉꯣ
ꯑꯗꯨ ꯉꯥꯡꯕꯅꯦ ꯉꯥꯡꯉꯤꯁꯤꯗꯤ ꯇꯥꯗ꯭ꯔꯣ ꯁꯌꯦ ꯁꯥꯌꯦ
ꯗꯥꯟꯁ ꯄ꯭ꯔꯦꯛꯇꯤꯁ ꯇꯧꯅꯉꯥꯏ ꯑꯣꯏꯔꯝꯃꯅꯤ
ꯑꯣ ꯑꯣꯏꯔꯝꯒꯅꯤ ꯍꯣꯏ
ꯎꯝ
ꯑꯣꯖꯥꯁꯤꯡꯗꯤ ꯇꯨꯝꯒꯅꯤ ꯍꯥꯏꯌꯦ ꯑꯣꯐꯤꯁꯇ ꯑꯗꯨꯒꯤ ꯂꯥꯛ ꯅ ꯈꯔꯕ ꯃꯥꯂꯦ
ꯎꯝ ꯑꯣꯖꯥꯁꯤꯡ ꯅꯈꯣꯏꯒꯤ ꯂꯩꯀꯥꯏ ꯅꯨꯄꯤꯒ
ꯑꯥ ꯃꯊꯛ ꯂꯩꯀꯥꯏꯒꯤ ꯃꯣꯏ ꯑꯣꯖꯥ ꯁꯟꯗꯦ ꯁ꯭ꯀꯨꯜ ꯑꯣꯖꯥꯁꯤꯡꯗꯨ
ꯑꯣ
ꯇꯪ ꯑꯣꯏꯕ ꯃꯥꯜꯂꯦ
ꯑꯣ ꯑꯩꯈꯣꯏꯗꯤ ꯑꯗꯨꯝ ꯂꯩꯃꯤꯟ
ꯅꯃꯥꯟꯅꯕꯤ ꯅꯃꯥꯟꯅꯕꯤ ꯃꯈ ꯈꯥꯥꯟꯦ ꯀꯥꯏꯒꯤꯗꯨꯣ
ꯍꯥꯎ
ꯑꯗꯨꯁꯨ ꯂꯥꯛꯄ ꯍꯧꯖꯤꯛ ꯃꯉꯣꯟꯗ ꯊꯤꯜꯂꯛꯄ ꯃꯥꯜꯂꯦ ꯗ꯭ꯔꯦꯁ ꯀꯩꯀꯥꯄꯔꯒ ꯂꯥꯛꯄ ꯑꯗꯨꯗ ꯎꯕꯅꯤꯗ ꯑꯗꯨꯒꯤꯅꯦ ꯑꯩꯅ ꯅꯣꯛ ꯑꯣꯔꯒꯔ ꯂꯩꯕ ꯑꯗꯨꯝ ꯑꯗꯨꯒ ꯒꯦꯠ ꯑꯩꯈꯣꯏꯒꯤ ꯁꯟꯇ꯭ꯔꯤꯒꯤ ꯒꯦꯠ ꯂꯩꯕꯗꯣ ꯈꯪꯕ꯭ꯔꯥ
ꯍꯣꯏ ꯂ ꯍꯥꯏ ꯌꯦ ꯑꯗꯨ ꯕꯖꯠ ꯆꯕ ꯀꯥꯟꯁꯨ ꯂꯩꯕꯅꯦ ꯍꯥꯏꯕ ꯑꯩꯕ ꯅꯪꯗꯦ ꯑ
ꯅꯦ ꯚꯥꯏ ꯍꯧꯖꯤꯛ ꯒꯥꯔꯤ ꯂꯥꯛꯄꯒꯤ ꯑꯗꯨꯒꯤꯅꯦ ꯑꯗꯨꯒꯤ ꯅꯣꯛꯂꯒ ꯂꯩꯔꯦ ꯌꯥꯝ ꯄꯛꯑꯦ ꯍꯥꯏꯔꯒ ꯅꯩꯕꯅꯦ ꯑꯁꯤꯗ ꯅꯩꯍꯧꯗ꯭ꯔꯗꯤ ꯀꯗꯥꯏꯗ ꯅꯩꯁꯤꯨꯔꯒꯦ ꯇꯥꯗ꯭ꯣꯏꯅꯦ ꯑꯣ ꯑꯁꯤꯗ ꯇꯣꯏꯂꯦꯠ ꯂꯩꯔꯤꯁꯤ ꯐꯔꯤ ꯑꯗꯨꯒ ꯀꯔꯤꯒꯤ ꯑꯁꯤꯅꯤ ꯑꯗꯨꯒ ꯀꯔꯤꯒꯤ ꯃꯅꯤꯡꯗ ꯁꯤꯗ ꯇꯧꯕ꯭ꯔꯥ ꯑꯁ ꯒ꯭ꯌꯥꯟ ꯇꯥꯗꯦ
ꯅꯨꯡꯗꯥꯡꯗ ꯌꯥꯝ ꯀꯤꯕ ꯃꯥꯜꯂꯦ ꯁꯤꯤ ꯂꯥꯏ ꯑꯩꯈꯣꯏꯕꯨ
ꯑ ꯊꯪ꯭ꯔꯤ ꯅꯤꯡꯅ ꯄꯄꯥ ꯁꯤꯖ ꯀꯤꯕ ꯍꯩꯕ꯭ꯔꯅꯦ ꯁꯤ ꯌꯥꯝ ꯅꯛꯅ ꯂꯩꯔꯤꯁꯦ ꯍꯥꯏꯕꯗꯤ ꯅꯨꯡꯉꯥꯏꯇꯦꯅꯣ ꯈꯔ ꯅꯥꯟꯅ ꯂꯩꯔꯗꯤ ꯅꯨꯡꯉꯥꯏꯌꯦꯅ ꯑꯁ ꯑꯩ ꯍꯥꯏꯔꯒ ꯇꯥꯒꯗꯕ ꯃꯤꯁꯤꯡ ꯅꯠꯇꯦꯅꯦ ꯑꯩꯈꯣꯏ ꯈꯨꯟꯒꯤ ꯃꯤꯁꯤꯡꯁꯨ ꯋꯥ ꯉꯥꯡꯅꯕ ꯌꯥꯕ ꯑꯐꯥꯎ ꯂꯩꯇꯦ
ꯑꯗꯨꯝ ꯍꯥꯏꯌꯣ ꯏꯔꯝꯒꯅꯤ ꯅꯪꯕꯨꯗꯤ
ꯏꯁ ꯀꯗꯥꯥꯏꯗꯒꯤꯅꯣꯍꯦ ꯏꯁ ꯌꯥꯝ ꯍꯩꯄꯥ ꯁꯥꯏꯍꯦ ꯌꯥꯝ ꯍꯩꯄꯥ ꯁꯥꯏꯍꯦ ꯈꯨꯟꯗꯁꯨ ꯂꯩꯇ꯭ꯔꯒ ꯍꯥꯏꯒꯅꯤ ꯑ ꯈꯨꯟꯗ ꯂꯥꯛꯑꯒ ꯌꯥꯝ ꯍꯥꯏ ꯄꯥꯁꯥꯏ ꯈꯥꯏꯒꯅꯤꯅꯦ ꯑꯩꯗꯤ ꯇꯜꯂꯦ ꯏꯀꯥꯏꯌꯦꯦ
ꯀꯥꯏꯕ ꯌꯥꯗꯦ
ꯑꯦ ꯅꯪ ꯍꯥꯏꯕꯤꯌꯣ ꯑꯗꯨꯗꯤ
ꯑꯩꯒꯤ
ꯑ ꯅꯪ ꯍꯥꯏꯕ ꯅꯪ ꯍꯥꯏꯔꯗꯤ ꯏꯟꯒꯅꯤ ꯀꯔꯤꯅꯣ ꯑꯍꯍꯍ ꯑ ꯑꯩꯗꯤ ꯅꯣꯛꯄꯗ ꯁꯤꯒꯗꯧꯔꯦ ꯉꯁꯤꯗꯤ ꯑꯍꯍꯍ ꯅꯣꯛꯄꯗꯤ ꯐꯕꯅꯤ ꯅꯠꯇ꯭ꯔꯣ ꯑꯥ ꯅꯣꯛꯀꯗꯕꯅꯤ ꯑꯥ ꯑꯩ ꯑ ꯃꯤ ꯑꯇꯣꯞꯄꯁꯤꯡꯅ ꯎꯔꯒ ꯑꯁ ꯑꯁꯤ ꯅꯨꯄꯤꯁꯦ ꯉꯥꯎꯈ꯭ꯔꯕ꯭ꯔꯥ ꯍꯥꯏꯅ ꯈꯟꯈ꯭ꯔꯅꯤ
ꯂꯣꯏꯗ ꯑꯦ ꯑꯩꯁꯨ ꯉꯔꯥꯡ ꯑꯗꯨꯃꯥꯏꯅ ꯇꯧꯕꯅꯦ ꯀꯥꯟꯗ ꯑꯗꯨꯝ ꯀꯣꯜ ꯇꯧꯔ ꯇꯧꯔꯒꯀꯣ ꯃꯤ ꯂꯥꯛꯄꯁꯨ ꯉꯥꯡꯂꯁꯨ
ꯑꯍ ꯑꯗꯨꯅꯦ ꯉꯔꯥꯡ ꯉꯔꯥꯡ ꯀꯣ ꯉꯔꯥꯡ ꯀꯔꯤ ꯇꯧꯋꯦ ꯈꯪꯕ꯭ꯔꯥ ꯑꯩꯅ ꯏꯃꯥꯉꯣꯟꯗ ꯂꯥꯡꯒꯅꯣ ꯍꯥꯏꯕꯤꯕꯀꯣ ꯑꯗꯨꯒ ꯃꯥ ꯖꯣꯞ ꯀꯥꯔꯗꯗꯒꯤ ꯍꯜꯂꯛꯄ ꯑꯗꯣ ꯑꯩ ꯃꯤ ꯑꯃ ꯑꯍ ꯃꯤ ꯑꯃꯅ ꯋꯥ ꯉꯥꯡꯉꯒ ꯂꯩꯕ ꯀꯥꯟꯗ ꯑꯩꯉꯣꯟꯗ ꯉꯥꯡꯂꯛ ꯀꯅꯣ ꯍꯥꯏꯕꯀꯣ ꯑꯗꯨ ꯑꯗꯨ ꯀꯥꯟꯗ ꯏꯃꯥꯗꯣ ꯋꯥ ꯉꯥꯡꯗꯕꯤ ꯑꯩꯒꯤ ꯃꯅꯤꯡꯗ ꯂꯥꯛꯄ ꯑꯗꯨꯗꯤ ꯑꯩ ꯈꯪꯒ꯭ꯔꯦ ꯈꯪꯕ꯭ꯔꯥ ꯑꯁ ꯂꯥꯎꯕꯗꯇ ꯁꯤ ꯑ ꯅꯣꯛꯄꯗꯨ ꯍꯍꯍꯍ ꯍꯧꯖꯤꯛꯁꯨ ꯅꯃꯥꯟꯅꯕꯤ ꯕꯤ ꯑꯃꯨꯛ ꯂꯥꯛꯑꯦ ꯃꯈꯥ ꯂꯩꯀꯥꯏꯒꯤ ꯑꯥꯎ ꯑꯗꯨ ꯂꯥꯎ ꯁꯅꯤ
ꯑꯩꯈꯣꯏ ꯑꯩꯈꯣꯏꯒ ꯆꯞ ꯃꯥꯟꯅꯕ ꯅꯨꯄꯤꯗꯨꯔꯥ
ꯑ ꯍ ꯅꯃꯥꯟꯅꯕꯤ ꯃꯈꯥ ꯂꯩꯀꯥꯏꯒꯤꯗꯣ ꯈꯪꯗ꯭ꯔꯣ
ꯑꯣ ꯈꯪꯉꯦ
ꯑꯩꯁꯨ ꯈꯪꯉꯦ ꯍꯥꯏ ꯅꯪꯁꯨ ꯒ꯭ꯌꯥꯟ ꯇꯥꯃꯟꯗꯦ ꯍꯦ ꯑꯍꯤ ꯃꯥꯖꯨ ꯃꯥꯖꯨ ꯗ꯭ꯌꯨꯇꯤ ꯂꯥꯛ ꯄꯨ ꯈꯪꯗꯦ ꯒ꯭ꯌꯥꯟ ꯇꯥꯗꯦ ꯈꯪ ꯈꯪꯗꯦ ꯗ꯭ꯌꯨ ꯁꯤꯒꯤ ꯂꯥꯛꯄ꯭ꯔꯥ ꯀꯔꯤꯒꯤ ꯂꯥꯛꯄ꯭ꯔꯥ ꯈꯪꯗꯦ
ꯎꯝ ꯃꯔꯛ ꯉꯔꯥꯡꯗꯣ ꯃꯤ ꯑꯗꯨꯝ ꯑꯩꯕꯨ ꯋꯥ ꯉꯥꯡꯂꯁꯨ ꯑꯩꯗꯤ ꯇꯥꯗꯕꯒꯨꯝꯅ ꯂꯩꯈ꯭ꯔꯕꯅꯦ ꯃꯈꯥ ꯂꯩꯀꯥꯏꯒꯤ ꯅꯨꯄꯥ ꯑꯃ ꯂꯥꯛꯄ ꯃꯆꯥꯅꯨꯄꯥꯒ ꯑꯗꯨ ꯀꯩꯗꯧꯉꯩ ꯂꯥꯛ ꯍꯥꯏ ꯑꯩ
ꯑꯩꯅ ꯈꯪꯗꯦ ꯍꯥꯏꯕ ꯌꯥꯗ꯭ꯔꯣ ꯑꯗꯨ ꯑꯩꯈꯣꯏꯒꯤ ꯂꯣꯟ ꯑꯩꯈꯣꯏ ꯑꯩꯈꯣꯏꯒꯤ ꯂꯣꯟꯗ ꯑꯗꯨꯝ ꯍꯨꯝꯕ ꯌꯥꯏꯅ ꯍꯧꯖꯤꯛ ꯑꯩꯈꯣꯏ ꯏꯕꯥꯅꯤ ꯉꯥꯡꯕꯗꯣ ꯑꯗꯨꯗ ꯑꯗꯨ ꯍꯥꯏꯕꯤꯔꯒ ꯂꯣꯏꯔꯦ ꯀꯔꯤꯅꯣ
ꯕꯤꯔꯥꯅꯦ ꯍꯦ ꯁꯤꯒꯤꯁꯨ
ꯕꯦꯔꯥ ꯑꯣꯏ ꯁꯤꯔꯤꯁ ꯑꯣꯏꯕ ꯃꯇꯝꯗ ꯍꯥꯏꯕ ꯉꯝꯗ꯭ꯔꯦ ꯍꯥꯏꯕ
ꯁꯥꯏꯌꯦ ꯁꯥꯏꯌꯦ ꯑꯩꯈꯣꯏ ꯈꯨꯟꯁꯨ ꯌꯥꯝ ꯁꯥꯕ ꯃꯥꯜꯂꯦ
ꯍꯣꯏ ꯌꯥꯝ ꯁꯥꯕꯅꯦ ꯕꯖꯥꯔꯗ ꯀꯨꯝꯃꯣ ꯑꯁ ꯅꯪ ꯁꯤꯒꯅꯤ
ꯑꯣ ꯑꯁ ꯑꯗꯨꯒꯤ ꯕꯖꯥꯔ ꯆꯠꯅꯤꯡꯗ꯭ꯔꯦ ꯆꯠꯅꯤꯡꯉꯥꯏꯁꯨ ꯄꯩꯁꯥ ꯂꯩꯇꯦ
ꯑꯣ ꯕꯔꯥ ꯃꯃꯜ ꯑꯁꯤ ꯌꯥꯝ ꯇꯥꯡꯉꯦ
ꯎꯝ ꯇꯥꯡꯒꯅꯤ ꯑꯃꯨꯛ ꯒꯥꯔꯤ ꯑꯃꯨꯛ ꯂꯥꯛꯈ꯭ꯔꯦꯅꯦ ꯀꯔꯤꯒꯤꯔꯥ ꯀꯔꯤ ꯒꯥꯔꯤꯔ ꯁꯤꯗꯤ ꯍꯪꯗ꯭ꯔꯁꯨ ꯌꯥꯕ ꯍꯣꯏ
ꯑꯁ ꯆꯥꯎꯕ꯭ꯔꯥ
ꯀꯦꯗꯤꯒꯤ ꯂꯥꯛꯈꯣ
ꯑꯗꯨꯝ ꯉꯥꯡꯉꯣ ꯑꯩꯈꯣꯏ ꯅꯤ ꯂꯥ ꯉꯥꯡꯕ ꯂꯣꯟꯗꯣ ꯆꯠꯈ꯭ꯔꯦ
ꯍꯩꯃ
ꯑꯁ ꯀꯔꯤ ꯑꯩꯈꯣꯏ ꯌꯨꯝꯗ ꯂꯩꯕꯗꯣ ꯌꯨꯝ ꯄꯥꯟꯕꯗꯣ ꯑꯥꯗ ꯈꯪꯕ꯭ꯔꯣ ꯂꯨꯁꯤ ꯂꯨꯁꯤꯒꯤ ꯅꯨꯄꯥꯗꯣ
ꯃꯤꯡ ꯃꯤꯡ
ꯕꯤꯔꯥꯡ ꯑꯗꯨ ꯒꯥꯔꯤ ꯊꯧꯔꯒ ꯂꯥꯛꯄ
ꯑꯣ ꯑꯣ ꯑꯣ ꯃꯥ ꯆꯠꯇ꯭ꯔꯤꯌꯦ ꯀꯣ ꯂꯩꯔꯤꯌꯦ ꯀꯣ
ꯁꯤ ꯃꯥꯒꯤ ꯅꯨꯄꯥ ꯍꯧꯖꯤꯛ ꯕꯣꯂꯦꯔꯣ ꯊꯧꯔꯒ ꯂꯥꯛꯑꯦ ꯃꯤꯗꯤ ꯏꯁꯥ ꯌꯥꯝ ꯄꯥꯏꯕ ꯃꯥꯜꯂꯦ ꯑꯗꯨ ꯎ ꯑꯗꯨꯒꯤ ꯍꯧꯖꯤꯛ
ꯑꯗꯨ ꯅꯨꯄꯤꯗꯣ ꯆꯠꯇ꯭ꯔꯤꯌꯦ ꯀꯣ
ꯍꯣꯏ ꯍꯣꯏ ꯍꯣꯏ ꯃꯥꯒꯤ ꯅꯨꯄꯥ ꯂꯥꯛꯈ꯭ꯔꯗꯤ ꯆꯠꯈ꯭ꯔꯅꯤ ꯍꯥꯏꯕꯅꯦꯕ ꯉꯁꯤ ꯂ
ꯑꯣ ꯑꯗꯨꯗꯤ ꯄ꯭ꯔꯦꯛꯇꯤꯀꯦꯜꯗꯤ ꯀꯃꯥꯏꯅ ꯇꯧꯔꯅꯤ ꯏꯃ
ꯈꯪꯗꯦ ꯅꯪꯒꯤꯁꯨ ꯄ꯭ꯔꯦꯛꯇꯤꯀꯦꯜ ꯌꯥꯎꯕ ꯁꯕꯖꯦꯛꯔꯣ
ꯍꯣꯏ ꯑꯥꯔꯠꯁ ꯑꯥꯔꯠꯁ ꯂꯧꯔꯒ ꯁꯥꯏꯟꯁ ꯊꯥꯕꯅꯦ ꯀꯩꯅꯣ
ꯑꯗꯨ ꯑꯗꯨꯁꯨꯣ ꯐꯔꯦ ꯀꯔꯤꯅꯣ ꯏꯟꯇꯔꯦꯁꯅꯦ ꯅꯠꯇꯦ ꯒ꯭ꯌꯥꯟ ꯂꯥꯛꯅꯤꯉ ꯐꯔꯦ ꯀꯔꯤꯅꯣ ꯁꯕꯖꯦꯛ ꯑꯅꯤꯃꯛ ꯍꯩꯒꯗꯕꯅꯦ
ꯎꯝ ꯂꯤꯅꯦ
ꯎꯝ ꯎꯝ ꯈꯪꯗꯦ ꯃꯥꯒꯤ ꯅꯨꯄꯥ ꯂꯥꯛꯑꯒꯗꯤ ꯆꯠꯈ꯭ꯔꯅꯤꯗꯤ ꯍꯥꯏꯕꯅꯦꯕ ꯑꯗꯨ
ꯃꯍꯨꯠ ꯁꯤꯟꯒ꯭ꯔꯥꯒ ꯃꯥꯗ
ꯈꯪꯗꯦ
ꯎꯝ
ꯀꯃꯥꯏꯅ ꯇꯧꯒꯦꯔꯥ ꯒ꯭ꯌꯥꯟ ꯇꯥꯗꯦ ꯑꯩꯗꯤ ꯑꯉꯥꯎꯕꯤ ꯇꯥꯔꯅꯦ ꯉꯁꯤꯁꯦ ꯎ ꯌꯥꯝꯔ ꯆ ꯅ ꯑꯗꯨꯅꯦ ꯃꯤ ꯃꯌꯥꯝ ꯃꯔꯛꯇ ꯃꯅꯤꯡꯗ ꯑꯩꯅ ꯄꯪꯆꯠ ꯆꯠꯂꯒ ꯄꯪꯅꯣꯛꯇ ꯅꯣꯛꯑꯔꯒ
ꯎ
ꯁꯤꯗ ꯑꯃꯨꯛ ꯑꯦꯗꯚꯔꯇꯥꯏꯁ ꯇꯧꯕꯤꯈ꯭ꯔꯣ ꯃꯈꯣꯏꯕꯨꯁꯨ
ꯀꯔꯤꯅꯣ ꯅꯪꯅ ꯑꯃꯨꯛ ꯑꯦꯚꯔꯇꯥꯏꯁ ꯑꯦꯚꯔꯇꯥꯏꯁ ꯑꯦꯚꯔꯇꯥꯏꯁꯁꯦ ꯇꯧꯗꯗꯦ ꯑꯩꯗꯤ
ꯑ ꯉꯥꯡꯗ꯭ꯔꯤꯗꯤ ꯅꯪꯁꯨ ꯐꯖꯩ ꯉꯥꯡꯕ ꯍꯥꯏꯗꯅꯤꯅ
ꯑꯗꯣ ꯑꯁ ꯑꯩꯈꯣꯏꯒꯤ ꯕꯤꯜꯗꯤꯡꯁꯦ ꯌꯥꯝ ꯄꯤꯛꯄ ꯃꯥꯜꯂꯦꯍꯦ ꯑꯩꯈꯣꯏꯒꯤ ꯆꯔꯆ ꯅꯠꯇꯦ ꯀꯩꯅꯣꯒꯤ ꯕꯤꯜꯗꯤꯡꯁꯦ ꯑꯁꯤꯗꯒꯤ ꯌꯦꯡꯕ ꯀꯥꯟꯗ ꯌꯥꯝ ꯄꯤꯛꯅ ꯎꯑꯦ ꯑꯩꯈꯣꯏꯒꯤ ꯆꯔꯆ ꯑꯦ ꯀꯔꯤ ꯆꯥꯔꯁ ꯑꯣꯐꯤꯁꯇ
ꯑꯣ ꯑꯣ
ꯑꯁꯤ ꯑꯩꯅ ꯂꯦꯞꯄ ꯃꯐꯝꯗꯒꯤ ꯌꯦꯡꯊꯣꯛꯄꯗ ꯌꯥꯝꯅ ꯄꯤꯛꯅ ꯎꯕ ꯋꯥꯅꯤꯗ
ꯎꯝ ꯃꯅꯨꯡꯗ ꯆꯪꯈ꯭ꯔꯕꯣꯅ
ꯆꯪꯗ꯭ꯔꯤ ꯑꯃꯐꯥꯎ
ꯎꯝ ꯍꯣꯏ ꯆꯪꯈ꯭ꯔꯦ ꯅꯍꯥꯟꯗꯣ ꯁꯣꯄ꯭ꯔꯤꯠ ꯀꯁ ꯀꯨꯝꯕꯁꯨ ꯑꯁ ꯌꯥꯝꯗꯤ ꯐꯖꯗꯦ ꯑꯗꯨ ꯑꯥꯎ ꯐꯔꯦ
ꯐꯖ ꯑꯣ ꯌꯥꯝ ꯐꯖꯕꯅꯤ ꯅꯠꯇꯦ ꯑꯗꯨꯕꯨ ꯐꯖꯕꯨꯗꯤ ꯆꯤꯡꯉꯦ ꯍꯥꯏꯕ ꯑꯣꯏꯔꯣ ꯅꯪꯒꯤ ꯑꯩ ꯋꯥꯍꯩꯁꯦ ꯑꯣ ꯑꯣ ꯐꯔꯦꯅꯦ ꯐꯖꯔꯗꯤ ꯐꯖꯒꯗꯕꯅꯦ ꯀꯔꯤꯩꯅꯣ ꯕꯤꯜꯗꯤꯡ ꯁꯥꯔ ꯑꯗꯨꯒ ꯐꯖꯗ꯭ꯔꯗꯤ ꯀꯔꯤꯅꯣꯍꯦ ꯅꯠꯇ꯭ꯔꯣ
ꯍꯣꯏ ꯎꯝ ꯃꯊꯛꯀꯤ ꯃꯊꯛꯀꯤꯁꯨ ꯀꯣ ꯃꯦꯟ ꯁꯣꯁꯥꯏꯇꯤ ꯇꯤ ꯑꯩꯈꯣꯏꯒꯤ ꯏꯁꯩꯒꯨꯝꯕ
ꯑꯣ ꯑꯩꯈꯣꯏꯒꯤꯗꯤ ꯀꯗꯥꯥꯏꯗꯔ ꯃꯊꯛ ꯇꯔꯥ ꯑꯩꯈꯣꯏ ꯕꯤ ꯋꯥꯏ ꯑꯦꯐꯀꯤ ꯃꯊꯛꯇ ꯑꯣꯏꯕ ꯃꯥꯜꯂꯦ
ꯎꯝ ꯃꯊꯛꯇ ꯑꯗꯨ ꯃꯌꯥꯏꯗ ꯕꯤꯜꯗꯤꯡ ꯃꯌꯥꯏꯗ ꯃꯥꯥꯟꯅꯩ
ꯃꯊꯛꯇ ꯑꯗꯨꯨꯝ ꯃꯌꯥꯏꯗ ꯑꯗꯨꯁꯨ ꯐꯔꯦꯅꯤ ꯃꯊꯛꯇꯁꯨ ꯑꯃꯨꯛ ꯄꯤ ꯃꯌꯥꯏꯗꯁꯨ ꯑꯃꯨꯛ ꯄꯦ
ꯌꯨꯝꯁꯤꯡꯁꯨ ꯂꯣꯏꯅ ꯁꯥꯕ ꯂꯣꯏꯔꯦ ꯆꯔꯆ ꯃꯊꯪꯗꯗꯤ ꯆꯔꯆ ꯑꯃꯨꯛ ꯁꯦꯝꯈ꯭ꯔꯅꯤ
ꯎꯝ ꯌꯥꯝ ꯈꯔ ꯆꯥꯎꯅꯤꯡꯉꯥꯏ ꯃꯥꯡꯈ꯭ꯔꯦ
ꯎꯝ ꯆꯔꯁꯗꯤ ꯌꯥꯝ ꯆꯥꯎꯔꯛ ꯀꯅꯤ ꯍ ꯍꯧꯖꯤꯛꯀꯤ ꯆꯔꯆ ꯗꯦ ꯑꯁꯤꯁ ꯌꯥꯝꯅ ꯀꯩꯅꯣ ꯇꯧꯈ꯭ꯔꯦ ꯌꯥꯝ
ꯄꯤꯛꯈ꯭ꯔꯦꯀꯣ ꯃꯤ ꯃꯤꯁꯨ ꯌꯥꯝ ꯊꯣꯛꯈ꯭ꯔꯦ
ꯄꯤꯛꯈ꯭ꯔꯦ ꯑꯗꯨꯒ ꯌꯥꯝꯅ ꯃꯣꯠꯅꯁꯨ ꯎꯈ꯭ꯔꯦ ꯃꯄꯥꯟꯗꯒꯤ ꯌꯦꯡꯕ ꯀꯥꯟꯗ ꯌꯥꯝꯅ ꯃꯥꯟꯈ꯭ꯔꯕ ꯃꯥꯟꯕꯈ꯭ꯔꯦ
ꯎꯝ ꯌꯁꯨ ꯀꯨꯏꯗꯤ ꯀꯏ ꯀꯅ
ꯀꯨꯏꯈ꯭ꯔꯕꯅꯤꯅ